ꯑꯣ
ꯆꯥꯛ ꯇꯣꯛꯄꯒꯤ ꯁꯨꯝ ꯄꯣꯊꯥꯔꯝꯕꯅꯤꯗ ꯆꯥꯛ ꯇꯣꯛꯄꯒꯤ ꯄꯣꯊꯥꯕ ꯑꯣꯏꯅ ꯑꯈꯣꯏꯒꯤ ꯑꯆꯥꯄꯣꯠꯁꯤꯡꯗꯣ ꯑꯈꯣꯏꯒꯤ ꯃꯥꯒꯤ ꯃꯥꯒꯤ ꯇꯥꯔꯤꯛ ꯀꯩꯀꯥ ꯅꯞꯄ ꯃ ꯂꯩꯌꯦꯕꯀꯣ ꯑꯗꯨꯒꯤ ꯇꯥꯔꯤꯛꯁꯤꯡꯗꯣ ꯅꯞꯄꯝꯃꯤꯕ ꯉꯁꯤ ꯁꯥꯕ ꯂꯣꯏꯕꯒꯤ ꯃꯥꯒꯤ ꯇꯥꯔꯤꯛ ꯂꯩꯌꯦꯕꯀꯣ ꯉꯁꯤ ꯇꯥꯡ ꯀꯨꯟꯒ ꯅꯤꯄꯥꯟ ꯊꯥ ꯊꯥ ꯇꯔꯨꯛ ꯑꯗꯨ ꯗꯨ ꯑꯅ ꯑꯗꯨꯃꯥꯏꯅ ꯇꯧꯔꯒ ꯑꯃꯨꯛ ꯅꯞꯇꯣꯏꯅꯦꯕ ꯁꯥꯆꯦꯔꯡꯗꯨꯒꯤ ꯃꯊꯛꯇꯨꯗ ꯑꯆꯥꯄꯣꯠꯇꯣ ꯊꯥ ꯑꯃ ꯆꯥꯕ ꯌꯥꯏꯅ ꯍꯥꯏꯕꯒꯤ ꯃꯥꯒꯤ ꯀꯩꯅꯣ ꯑꯃ ꯂꯩꯖꯩ ꯖꯔꯤꯕꯀꯣ ꯑꯗꯨꯗꯨꯒꯤ ꯃꯥꯒꯤ ꯇꯦꯛ ꯃꯌꯥꯝꯗꯣ ꯅꯞꯄꯝꯃꯤꯕ
ꯑꯣ ꯀꯩ ꯑꯆꯥꯄꯣꯠꯅꯣ ꯃꯪꯒꯜꯂꯣ ꯑꯗꯒꯤ ꯋꯥꯇꯤꯜꯂꯣ ꯀꯩ ꯀꯔꯝꯕꯅꯣ ꯕꯨꯖꯤꯌꯥꯔꯣ
ꯃꯪꯒꯟꯒꯨꯝꯕꯗꯗꯤ ꯀꯌꯥ ꯅꯞꯇꯦ ꯑꯥ ꯀꯩꯅꯣꯗ ꯋꯥꯇꯤꯟ ꯑꯄꯥꯛꯄꯗꯨꯗ ꯋꯥꯇꯤꯟ ꯈꯔ ꯑꯆꯧꯕ ꯑꯄꯥꯛꯄꯗ
ꯎꯝ ꯑꯗꯨ ꯍꯥꯏꯔꯒ ꯅꯣꯏ ꯕꯨꯠꯖꯤꯌꯥ ꯃꯇꯥ ꯃꯇꯥ ꯁꯥꯕꯗꯣ ꯍꯧꯖꯤꯛꯀꯥꯟ ꯁꯥꯒꯤꯗ꯭ꯔꯕꯣ ꯀꯨꯏꯔꯦꯅ ꯑꯗꯨꯗꯣ ꯌꯥꯝ ꯍꯥꯎ ꯕꯅꯦ ꯆꯥꯒꯤꯗꯕ ꯀꯨꯏꯔꯦ ꯀꯃꯥꯏꯟ ꯇꯧꯔꯤꯒꯦ ꯁꯥꯔꯤꯕꯣ ꯃꯤꯅ ꯁꯤꯉꯛꯇꯕꯗꯒꯤ ꯁꯥꯗ꯭ꯔꯕꯣ ꯑꯗꯣ ꯎꯕꯨ ꯎꯒꯤꯗ꯭ꯔꯦꯅꯦ
ꯁꯥꯕꯗꯤ ꯁꯥꯏ ꯑꯗꯣ ꯃꯥꯗꯤ ꯅꯨꯡꯇꯤꯒꯤ ꯑꯣꯏꯅꯗꯤ ꯁꯥꯗꯦꯕꯀꯣ ꯑꯈꯣꯏꯒꯤ ꯗꯨꯀꯥꯟ ꯑꯍꯨꯝ ꯃꯔꯤꯈꯛ ꯂꯩꯌꯦꯕꯀꯣ ꯃꯣꯏꯒꯤ ꯍꯧꯖꯤꯛꯀꯤ ꯗꯨꯀꯥꯟꯁꯤꯡꯖꯤꯅꯅꯦ ꯃꯣꯏꯅꯅꯦ ꯑꯩꯈꯣꯏꯗ ꯁꯤꯡꯉꯛꯀ ꯅꯦꯕꯥ ꯈꯨꯏ ꯃꯣꯏꯅ ꯄꯥꯎ ꯄꯤꯔꯛꯀꯅꯦꯕꯀꯣ ꯑꯈꯣꯏ ꯁꯨꯃꯥꯏꯅ ꯎꯝ ꯀꯩꯅꯣꯗꯣ ꯑꯥ ꯕꯨꯖꯤꯌꯥꯗꯤ ꯌꯥꯝꯖꯤꯜꯂꯛꯇ꯭ꯔꯦ ꯑꯥ ꯍꯣꯔꯦꯟ ꯅꯠꯇ꯭ꯔꯒ ꯍꯌꯦꯡ ꯅꯠꯇ꯭ꯔꯒ ꯍꯪꯆꯤꯠ ꯁꯨꯃꯥꯏꯅ ꯃꯁꯤꯡ ꯀꯨꯟꯊ꯭ꯔꯥ ꯄꯥꯝꯃꯤ ꯅꯤꯐꯨ ꯄꯥꯝꯃꯤ ꯃꯣꯏꯅ ꯑꯗꯨꯃꯥꯏꯅ ꯑꯈꯣꯏꯗ ꯍꯥꯟꯅ ꯄꯥꯎ ꯄꯤꯔꯛꯑꯅꯦꯕꯀꯣ ꯃꯣꯏꯅ ꯄꯥꯎ ꯄꯤꯔꯛꯄꯒꯤ ꯃꯇꯨꯡ ꯏ ꯃꯇꯨꯡꯏꯟꯅ ꯑꯈꯣꯏꯅ ꯑꯃꯨꯛ ꯁꯥꯔꯒ ꯑꯈꯣꯏꯅ ꯑꯃꯨꯛ ꯑꯗꯨꯃꯥꯏꯅ ꯄꯤꯕꯤꯕ ꯑꯗꯥ ꯑꯈꯣꯏꯅ ꯊꯤꯟꯕꯁꯨ ꯌꯥꯎꯔꯦ ꯑꯗꯨꯗꯤ ꯃꯣꯏꯅ ꯑꯗꯨꯝ ꯂꯥꯛꯄꯤꯕꯁꯨ ꯑꯗꯨꯝ ꯌꯥꯎꯔꯦ ꯑꯗꯨꯒꯤꯗꯤ ꯑꯗꯨꯝ ꯍꯥꯏꯅꯔꯦ
ꯑꯗꯨꯒꯤ ꯕꯨꯖꯤꯌꯥ ꯁꯥꯕꯗꯤ ꯂꯥꯏꯕ꯭ꯔꯥ ꯂꯨꯕ꯭ꯔꯥ ꯅꯦ ꯃꯇꯝ ꯆꯪ ꯈꯣꯠꯄ꯭ꯔꯥ ꯀꯃꯥꯏꯅ ꯇꯧꯌꯤ
ꯕꯨꯖꯤꯌꯥ ꯁꯥꯕꯁꯤꯅꯅꯦ ꯈꯔꯗꯤ ꯂꯥꯏꯌꯦ ꯍꯥꯏꯕꯗꯤ ꯃꯥꯒꯤꯗꯤ ꯃꯑꯣꯡ ꯃꯔꯤꯟ ꯇꯥꯗ꯭ꯔꯁꯨ ꯑꯗꯨꯝ ꯑꯩꯈꯣꯏꯒꯤ ꯑꯗꯨꯝ ꯈꯥꯛ ꯈꯥꯡꯗꯨꯗ ꯑꯗꯨꯝ ꯑꯩꯈꯣꯏꯅ ꯈꯥꯡꯗꯨ ꯑꯃ ꯀꯣꯟꯅꯅꯕ ꯑꯩꯈꯣꯏꯅ ꯑꯗꯨꯝ ꯀꯥꯞꯁꯤꯟꯕꯗ ꯑꯗꯨꯝ ꯌꯥꯏꯕꯀꯣ ꯃꯥꯒꯤ ꯗꯤ ꯉꯁꯥꯏꯒꯤ ꯀꯒꯤꯅꯣ ꯍꯥꯏꯀꯥꯟꯗ ꯃꯄꯥꯛ ꯑꯣꯏꯅ ꯍꯥꯟꯒꯤꯗꯧ ꯅꯠꯇꯦꯗꯅ ꯕꯨꯖꯤꯌꯥꯗꯤ ꯃꯥꯒꯤ ꯃꯀꯨꯝ ꯑꯣꯏꯅ ꯇꯥꯔꯛꯀꯗꯣꯏꯅꯤꯗꯅ ꯑꯩꯈꯣꯏ ꯑꯩꯈꯣꯏꯅ ꯑꯃꯨꯛ ꯍꯧꯕ ꯂꯣꯏꯔꯀꯥꯟꯗ ꯃꯥꯗꯤ ꯃꯄꯥꯛꯇꯣ ꯑꯩꯈꯣꯏꯅ ꯑꯃꯨꯛ ꯊꯨꯒꯥꯏꯔꯒ ꯍꯥꯟꯗꯣꯏꯅꯦꯕ ꯆꯦꯔꯪꯗ ꯑꯗꯨꯗꯨꯅ ꯊꯨꯒꯥꯏꯒꯗꯧꯕ ꯂꯩꯕ ꯄꯣꯠꯅꯤꯅꯅꯦ ꯃꯥꯒꯤꯗꯤ ꯃꯑꯣꯡ ꯃꯔꯤꯟ ꯇꯥꯗ꯭ꯔꯁꯨ ꯑꯗꯨꯝ ꯀꯥꯞꯄꯗ ꯌꯥꯏ ꯍꯥꯏꯕ ꯑꯗꯨꯒ ꯉꯁꯥꯏꯒꯤ ꯑꯩꯈꯣꯏꯅ ꯃꯥꯏꯔꯧ ꯍꯦꯟꯖꯟꯕ ꯍꯦꯟꯖꯟꯗꯕ ꯍꯥꯏꯗꯨꯗꯤ ꯇꯥꯎꯔꯤꯕ ꯑꯩꯈꯣꯏꯒꯤ ꯈꯨꯠꯇ ꯂꯩꯔꯦ ꯗꯅ ꯑꯗꯨꯃꯥꯏꯅ ꯂꯥꯏꯗꯤ ꯂꯥꯏ ꯃꯥꯅꯗꯤ ꯈ꯭ꯋꯥꯏꯗꯒꯤ ꯂꯥꯏ
ꯑꯗꯣ ꯉꯁꯤꯗꯤ ꯀꯩ ꯏꯟꯁꯪ ꯆꯥꯔꯒꯦ ꯀꯩ ꯃꯊꯦꯜ ꯆꯥꯔꯒꯦ ꯑꯗꯒꯤ ꯆꯥꯅ ꯊꯛꯅꯕ ꯅꯥꯀꯟꯅꯤꯡꯅ ꯀꯩ ꯀꯩ ꯌꯥꯎꯒꯦ ꯒꯦ
ꯉꯁꯤꯒꯤ ꯌꯦꯟꯁꯥꯡꯁꯦ ꯂꯐꯨ ꯊꯣꯡꯉꯦ ꯑꯗꯒꯤ ꯆꯥꯅꯕ ꯑꯇꯩꯗꯤ ꯌꯦꯔꯨꯝ ꯑꯃ ꯍꯧꯔꯦ ꯑꯗꯒꯤ ꯁꯤꯡꯖꯨ ꯑꯃ ꯁꯨꯔꯦ ꯑꯇꯩꯗꯤ ꯌꯥꯎꯗ꯭ꯔꯦ ꯂꯣꯏꯔꯦ ꯑꯗꯨꯅ
ꯎꯝ ꯍꯧꯖꯤꯛꯇꯤ ꯀꯩꯅꯣ ꯑꯆꯥꯄꯠ ꯍꯟꯕ ꯂꯣꯏ ꯀꯩ ꯗꯧꯔꯤꯅꯣ ꯌꯨꯝꯒꯤ ꯊꯕꯛ ꯏꯪꯈꯥꯡ ꯁꯨꯕꯁꯤꯗꯤ ꯂꯣꯏꯈ꯭ꯔꯕꯣ ꯀꯃꯥꯏꯅ ꯇꯧꯒꯦ
ꯏꯃꯨꯡꯒꯤ ꯊꯕꯛ ꯏꯪꯈꯥꯡꯗꯤ ꯑꯩꯈꯣꯏꯗꯗꯥ ꯁꯨꯔꯤꯌꯦ ꯑꯩꯈꯣꯏꯗꯥ ꯁꯨꯔꯤꯌꯦ ꯃꯥꯒꯤꯁꯦ ꯃꯥꯒꯤ ꯃꯥꯅ ꯑꯃꯨꯛ ꯇꯥꯎꯕ ꯂꯣꯏꯔꯀꯥꯟꯗ ꯑꯩꯈꯣꯏꯅ ꯑꯃꯨꯛ ꯍꯥꯟꯗꯣꯏꯅꯦ ꯍꯥꯟꯕ ꯂꯣꯏꯔꯀꯥꯟꯗ ꯑꯩꯈꯣꯏꯅ ꯑꯃꯨꯛ ꯇꯥꯏꯁꯤꯟꯗꯣꯏꯅꯤ ꯇꯥꯏꯁꯟꯕ ꯂꯣꯏꯔꯀꯥꯟꯗ ꯑꯃꯨꯛ ꯄꯦꯛ ꯇꯧꯁꯟꯗꯣꯏꯅꯦꯕ ꯑꯗꯨ ꯉꯥꯏꯍꯥꯛꯇ ꯋꯠꯂꯤꯅ ꯑꯩꯈꯣꯏꯁꯨ ꯑꯗꯨꯝ ꯀꯩꯅꯣ ꯑꯩꯅ ꯍꯧꯖꯤꯛꯀꯤ ꯑꯩꯅ ꯍꯥꯏꯕꯗꯣ ꯋꯇꯤꯟ ꯋꯇꯤꯟ ꯃꯄꯛꯥꯃꯄꯛ ꯁꯤꯡꯗꯣ ꯑꯗꯨꯗꯨꯒꯤ ꯃꯥꯒꯤ ꯇꯦꯛ ꯅꯞꯄꯗꯣ ꯑꯗꯨ ꯅꯞꯄꯝꯃꯤꯅꯦ ꯑꯩ ꯍꯧꯖꯤꯛ ꯂꯣꯏꯗꯣꯔꯦ ꯌꯥꯝ ꯀꯟꯅ ꯌꯥꯝꯕꯗꯤ ꯅꯠꯇꯦ ꯗ꯭ꯔꯖꯟ ꯇꯔꯦꯠ ꯅꯤꯄꯥꯜ ꯃꯨꯛꯇꯅꯦ
ꯎꯝ ꯅꯣꯏꯒꯤ ꯌꯨꯝꯒꯤ ꯂꯩꯉꯣꯏ ꯍꯣꯟꯕ ꯑꯗꯒꯤ ꯆꯦꯛ ꯍꯣꯟꯕ ꯇꯧ ꯅꯣꯏ ꯑꯣꯡ ꯀꯩ ꯊꯧꯃꯤꯟꯅꯕꯗꯣ ꯑꯗꯨ ꯂꯣꯏꯈ꯭ꯔꯕꯣ ꯀꯃꯥꯏꯅ ꯀꯔꯝꯕ ꯐꯤꯕꯝꯗ ꯂꯩꯔꯤꯒꯦ
ꯂꯩꯉꯣꯏꯗꯤ ꯎꯆꯤꯟ ꯅꯆꯤꯟ ꯉꯔꯥꯡ ꯅꯨꯡꯗꯥꯡꯗꯣ ꯅꯝꯗꯅ ꯑꯩꯈꯣꯏꯅ ꯂꯣꯏꯁꯜꯂꯦꯕꯀꯣ ꯃꯣꯏ ꯉꯔꯥꯡ ꯑꯩꯈꯣꯏ ꯂꯝꯕꯤ ꯁꯦꯝꯕꯒꯤ ꯃꯣꯏ ꯖꯦꯁꯤꯕꯤ ꯂꯥꯛꯑꯒ ꯃꯣꯏ ꯉꯍꯥꯟ ꯗ꯭ꯔꯦꯟ ꯆꯟꯈꯤꯕꯒꯤ ꯗ꯭ꯔꯦꯟꯒꯤ ꯅꯥꯀꯟ ꯅꯥꯀꯟꯗ ꯂꯩꯕꯥꯛ ꯑꯋꯥꯠꯄꯁꯤꯡ ꯃꯌꯥꯝꯗꯣ ꯃꯣꯏꯅꯅꯦ ꯉꯔꯥꯡꯁꯦ ꯅꯨꯡꯒ ꯂꯩ ꯃꯣꯏꯒ ꯌꯥꯅꯕꯗꯣ ꯄꯣꯔꯛꯑꯒ ꯉꯔꯥꯡ ꯊꯥꯕꯤꯔꯝꯃꯦꯕꯀꯣ ꯑꯗꯨꯒ ꯃꯇꯠ ꯈꯤꯇꯪ ꯋꯥꯠꯇꯤ ꯋꯥꯠꯍꯧꯔꯦ ꯃꯣꯏꯗꯤ ꯅꯨꯡꯗꯥꯡ ꯊꯦꯡꯖꯤꯜꯂꯛꯄꯗꯨꯗ ꯃꯣꯏꯁꯨ ꯑ ꯎꯝ ꯎꯝ ꯌꯥꯔꯒꯗꯤ ꯃꯣꯏ ꯉꯔꯥꯡ ꯅꯪꯅꯅꯕ ꯂꯣꯏ ꯊꯥꯅꯤꯗꯤ ꯍꯥꯏꯔꯝꯕꯅꯦꯕ ꯑꯗꯨ ꯃꯣꯏ ꯉꯔꯥꯡ ꯃꯇꯦꯛ ꯑꯃꯗꯤ ꯋꯥꯠꯍꯧꯔꯦꯕꯀꯣ ꯑꯗꯨꯒ ꯑꯗꯨꯃꯥꯏꯅ ꯃꯣꯏ ꯂꯝꯕꯤ ꯑꯗꯨ ꯅꯨꯃꯤꯠꯅꯤꯅꯤ ꯍꯨꯝꯅꯤ ꯃꯅꯨꯡꯁꯤꯗ ꯃꯣꯏ ꯂꯣꯏꯅꯃꯛ ꯀꯩꯅꯣ ꯇꯧꯅꯕ ꯁꯦꯝꯗꯣꯏꯅꯦ ꯍꯥꯏꯕꯀꯣ ꯂꯩꯇꯦ ꯃꯥꯟꯅꯅꯕ ꯁꯦꯝꯗꯣꯏꯅꯦ ꯍꯥꯏꯕꯀꯣ ꯑꯗꯨꯅ ꯂꯩꯉꯣꯏꯗꯣ ꯇꯉꯥꯏ ꯐꯗꯅ ꯍꯣꯟꯖꯤꯟꯗ ꯌꯥꯗꯗꯅ ꯍꯣꯟꯖꯜꯂꯤꯗꯅ ꯉꯔꯥꯡꯗꯨ ꯅꯝꯗꯅ ꯑꯗꯨꯒ ꯍꯧꯖꯤꯛꯁꯦ ꯑꯩꯈꯣꯏꯒꯤ ꯅꯨꯡ ꯑꯃ ꯑꯩꯈꯣꯏꯒꯤ ꯊꯨꯒꯥꯏꯈ꯭ꯔꯕ ꯅꯨꯡꯗꯣ ꯀꯩ ꯃꯃꯤꯡꯅꯣꯝꯗꯤ ꯍꯥꯏꯕꯅ ꯃꯃꯤꯡꯗꯣ ꯍꯥꯏꯕ ꯍꯩꯇ꯭ꯔꯦꯕ ꯃꯔꯖꯔꯤ ꯍꯥꯏꯕ꯭ꯔꯥ ꯀꯩꯅꯣꯝ ꯍꯥꯏꯕꯅꯦ ꯑꯗꯨꯒꯤ ꯃꯣꯏꯅꯨꯡ ꯃꯃꯤꯡꯗꯣ ꯑꯗꯨꯒꯤ ꯅꯨꯡꯗꯨꯗꯤ ꯀꯩꯅꯣ ꯒꯥꯔꯤ ꯇꯪꯈꯥꯏꯃꯨꯛꯀꯤ ꯆꯥꯡ ꯄꯩꯔ ꯂꯩꯔꯤꯕ ꯑꯗ ꯅꯨꯡꯗꯨꯅ ꯍꯣꯔꯦꯟ ꯅꯨꯡꯗꯥꯡꯋꯥꯏꯔꯝꯗ ꯑꯣꯏꯅ ꯍꯣꯜꯂꯁꯤ ꯍꯧꯖꯤꯛꯇꯤ ꯅꯨꯁꯥꯁꯨ ꯁꯥꯕꯅꯤꯅ ꯊꯕꯛ ꯑꯇꯩꯗꯗꯤ ꯑꯇꯩ ꯑꯇꯩꯁꯨ ꯇꯧꯅꯔꯤꯕꯅꯤꯅ ꯑꯩꯈꯣꯏꯗꯣ ꯑꯗꯨꯃꯥꯏꯅ ꯍꯣꯔꯦꯟ ꯅꯨꯡꯗꯥꯡꯋꯥꯏꯔꯝꯗꯣ ꯑꯣꯏꯅ ꯇꯧꯔꯁꯦꯅ ꯑꯗꯨꯃꯥꯏꯅ ꯁꯤꯟꯗꯣꯛꯑꯒ ꯂꯩꯅꯔꯤꯅꯦꯕ ꯉꯝꯕꯨ ꯉꯝꯒꯗ꯭ꯔꯥ ꯈꯪꯗꯦꯅ ꯍꯥꯏꯅꯦ ꯗꯥꯗꯥ ꯏꯕꯥꯅꯤꯅ ꯃꯁꯨ ꯋꯥꯕ ꯑꯩꯁꯨ ꯋꯥꯕ ꯑꯗꯒꯤ ꯑꯉꯥꯡꯉꯩ ꯋꯥꯏ ꯍꯥꯏꯕ ꯉꯔꯥꯡꯗꯤ ꯇꯥꯞꯇꯏ ꯍꯣꯜꯂꯕꯅꯤꯅ ꯑꯗꯨ ꯍꯣꯔꯦꯟ ꯑꯣꯏꯅ ꯇꯧꯔꯁꯦꯅ ꯑꯗꯨꯃꯥꯏꯅ ꯍꯥꯏꯅꯔꯦ
ꯑꯣ ꯐꯔꯦ ꯐꯔꯦ ꯍꯥꯏꯕꯗꯤ ꯃꯤꯗꯨ ꯈꯥꯏ ꯃꯌꯥꯝ ꯍꯥꯏ ꯊꯕꯛ ꯏꯪꯈꯥꯡ ꯇꯧꯕꯗꯣ ꯊꯨꯅ ꯂꯣꯏꯕ ꯈꯣꯠꯄꯗꯨꯅꯤꯅꯀꯣ ꯑꯗꯩ ꯃꯤ ꯑꯅꯤꯗꯪ ꯇꯧꯕ ꯃꯁꯤꯒ ꯃꯤ ꯑꯍꯨꯝ ꯃꯔꯤ ꯆꯪꯅ ꯇꯧꯔꯛꯄꯗ ꯃꯇꯝꯁꯤꯗ ꯃꯥꯅ ꯍꯥꯏꯗꯤ ꯃꯇꯝ ꯆꯞ ꯃꯥꯟꯅ ꯊꯕꯛ ꯇꯧꯒ꯭ꯔꯗꯤ ꯃꯤ ꯌꯥꯝꯕꯅ ꯍꯦꯟꯗꯣꯏꯅꯤꯅꯀꯣ ꯑꯗꯣ ꯑꯗꯨꯝ ꯅꯣꯏ ꯑꯉꯥꯡꯈꯩꯗꯣ ꯊꯕꯛ ꯏꯪꯈꯥꯡ ꯇꯧꯁꯦ ꯍꯥꯏꯕꯗ ꯌꯥꯕ꯭ꯔꯥ ꯅꯠꯇ꯭ꯔꯒꯅ ꯑꯗꯨꯝ ꯃꯔꯩ ꯃꯔꯥ ꯇꯧ ꯇꯧꯕ꯭ꯔꯣ ꯀꯃꯥꯏꯅ ꯇꯧꯒꯦ
ꯑꯁ ꯑꯁ ꯑꯍꯥꯟꯕꯒꯤ ꯍꯧꯗꯣꯛꯅꯕ ꯍꯣꯠꯅꯕꯗꯗꯤꯅꯦ ꯋꯥ ꯉꯥꯡꯅꯕꯗ ꯌꯥꯝ ꯌꯥꯝ ꯋꯥꯒ꯭ꯔꯄꯣꯠꯅꯤꯗ ꯉꯥꯏꯍꯥꯛ ꯂꯩꯔ ꯇꯧꯁꯤ ꯉꯥꯏꯍꯥꯛ ꯂꯩꯔ ꯇꯧꯁꯤꯅꯅ ꯑꯗꯨꯝ ꯇꯧꯔ ꯂꯩꯗꯣꯏꯅꯦꯕ ꯈꯪꯕ꯭ꯔꯥ ꯑꯗꯨ ꯍꯣꯏ ꯑꯗꯨꯒ ꯀꯣꯟꯅꯕꯨꯗꯤ ꯑꯗꯨꯝ ꯍꯧꯒꯠꯂꯒ ꯑꯗꯨꯝ ꯇꯧꯕ ꯑꯗꯒꯤ ꯇꯧꯔꯝꯗꯥꯏꯗꯁꯨ ꯁꯨꯃꯥꯏꯅ ꯍꯥꯏꯅꯗꯣꯏꯅꯤ ꯑꯩꯈꯣꯏ ꯁꯤ ꯍꯣꯜꯍꯟ ꯇꯥꯔꯗꯤ ꯍꯣꯔꯦꯟ ꯌꯦꯟ ꯊꯣꯡꯗꯕ ꯌꯥꯔꯣꯏ ꯑꯣꯛ ꯊꯣꯡꯗꯕ ꯌꯥꯔꯣꯏ ꯇꯧꯗꯣꯏꯅꯦꯕ ꯈꯪꯕ꯭ꯔꯥ ꯑꯩ ꯍꯣꯏ ꯍꯣꯏ ꯍꯣꯏ ꯇꯧꯒꯦ ꯇꯧꯒꯦ ꯍꯥꯏꯔꯒꯅꯦ ꯑꯗꯨꯝ ꯄꯤꯖꯨ ꯄꯤꯖꯗꯣꯏꯅꯦꯕ ꯑꯗꯨꯅꯤ ꯃꯣꯏ ꯃꯣꯏꯅ ꯃꯣꯏꯅ ꯊꯕꯛ ꯇꯧꯕꯤꯕꯁꯦ ꯑꯩꯈꯣꯏ ꯀꯌꯥ ꯀꯩ ꯍꯥꯏꯅꯤ ꯑꯍꯥꯎꯕ ꯑꯃ ꯊꯣꯡꯗꯕ ꯌꯥꯗꯦꯕ ꯈꯪꯕ꯭ꯔꯥ ꯑꯗꯨꯕꯨꯗꯤ ꯑꯩꯈꯣꯏꯅ ꯃꯤ ꯅꯦꯛꯊꯣꯛꯑꯒꯁꯨ ꯄꯩꯁꯥ ꯃꯌꯥꯝ ꯇꯤꯡꯗꯣꯏꯅꯤꯅ ꯏꯆꯥꯒꯩꯗ ꯆꯥꯖꯍꯧꯕꯅ ꯐꯩꯌꯦꯅ ꯑꯗꯨꯕꯨ ꯑꯗꯨꯗꯤ ꯑꯗꯨꯝ ꯄꯤꯖꯩꯅꯤꯗ ꯃꯣꯏꯗ
ꯍꯣꯏ ꯑꯗꯨꯅꯦ ꯍꯥꯏꯗꯤ ꯃꯤꯉꯣꯟꯗ ꯊꯑꯣꯏꯅ ꯅꯦꯛꯊꯣꯛꯎꯔꯒ ꯊꯕꯛ ꯏꯪꯈꯥꯡ ꯇꯧꯍꯟꯕꯒꯤ ꯑꯗꯨ ꯄꯩꯁꯥꯗꯣ ꯆꯪꯗꯣꯏꯅꯦ ꯑꯗꯒꯤ ꯃꯤꯒꯤ ꯑꯊꯥꯄꯣꯠ ꯀꯩ ꯀꯩꯁꯨ ꯊꯥꯕ ꯈꯣꯠꯄ ꯁꯨꯝ ꯇꯧꯗꯣꯏ ꯅꯠꯇ꯭ꯔꯥ ꯑꯗꯨꯝ ꯍꯥꯏꯕꯗꯤ ꯃꯤꯉꯣꯟꯗ ꯄꯤꯖꯊꯣꯛꯈꯤꯗꯨꯏ ꯗꯣ ꯏꯃꯨꯡꯒꯤ ꯃꯤ ꯑꯉꯥꯡꯈꯩꯗ ꯄꯤꯊꯣꯛꯄ ꯄꯤꯖꯊꯣꯛꯈꯤꯕꯗꯣ ꯑꯗꯨꯅ ꯍꯦꯟꯅ ꯐꯕꯁꯨ ꯑꯣꯏꯗꯣꯏꯅꯤ ꯑꯗ ꯃꯣꯏ ꯊꯕꯛ ꯁꯨꯕ ꯍꯥꯏꯁꯦ ꯑꯗꯨꯝ ꯌꯥꯝ ꯀꯟꯅ ꯍꯦꯛꯇ ꯍꯥꯖꯤꯔꯥ ꯁꯨꯕ ꯇꯥꯏꯞꯇ ꯁꯨꯍꯟꯕꯗꯤ ꯅꯠꯇꯦꯅꯀꯣ ꯑꯗꯨꯝ ꯌꯨꯝꯒꯤ ꯃꯇꯦꯡ ꯈꯔ ꯄꯥꯡꯍꯟꯕ ꯃꯣꯏꯅꯁꯨ ꯈꯪꯍꯧꯏꯗꯅ ꯀꯨꯏ ꯑꯩꯒꯤ ꯀ ꯀꯥꯅ ꯑꯩꯒꯤ ꯀꯩꯅꯣ ꯇꯧꯔꯤꯕ ꯃꯌꯥꯝꯁꯦ ꯀꯩ ꯁꯨꯃꯥꯏꯅ ꯋꯥꯏ ꯈꯣꯠꯂꯦꯍꯥꯏꯕꯗꯣ ꯃꯣꯏꯗꯣ ꯈꯤꯇꯪ ꯈꯪ ꯇꯥꯔꯒꯗꯤ ꯑꯦ ꯋꯥꯔꯝꯒꯅꯤ ꯑꯗꯨꯒ ꯑꯩꯈꯣꯏꯅ ꯅꯨꯡꯉꯥꯏꯅ ꯐꯝꯃ ꯂꯩꯔꯦ ꯃꯣꯏꯅ ꯑꯗꯨꯝ ꯅꯨꯡꯉꯥꯏ ꯅꯨꯃꯤꯠꯇꯥꯐꯥꯎ ꯁꯨꯔꯤꯁꯦ ꯋꯥ ꯝꯒꯅꯤ ꯑꯗꯨ ꯇꯁꯨ ꯅꯠꯇꯅꯀꯣ ꯍꯨꯃꯥꯡꯒꯨꯝꯕ ꯈꯔ ꯇꯥꯊꯣꯛꯄ ꯈꯣꯠꯄ ꯇꯧꯕꯁꯨꯨꯝ ꯐꯩꯌꯦꯅ ꯑꯗꯨ ꯆꯥꯖꯤꯜꯂꯅꯤ ꯇꯨꯝꯖꯤꯜꯂꯅꯤ ꯑꯗꯨꯃꯥꯏꯅ ꯇꯧꯔ ꯂꯩꯕꯒꯤ ꯃꯍꯨꯠꯇ ꯈꯔ ꯈꯔ ꯑꯗꯨꯝ ꯍꯛꯆꯥꯡ ꯁꯥꯖꯦꯟ ꯑꯣꯏꯅ ꯇꯧꯕꯗꯣ ꯑꯗꯨꯃꯥꯏꯅ ꯇꯧꯕꯅ ꯐꯗꯤ ꯐꯔꯤꯅꯤ
ꯇꯧꯋꯦ ꯇꯧꯋꯦ ꯑꯗꯨꯕꯨꯗꯤ ꯇꯧꯍꯜꯂꯦ ꯉꯔꯥꯡꯁꯨ ꯑꯕꯨꯡꯉꯣꯒ ꯑꯗꯒꯤ ꯑꯩꯈꯣꯏ ꯏꯆꯥꯅꯨꯄꯥꯒ ꯃꯣꯏ ꯑꯅꯤ ꯇꯧꯔꯒ ꯑꯩꯒꯅꯤ ꯍꯣꯜꯂꯤꯁꯦ ꯑꯁ ꯃꯣꯏ ꯑꯅꯤꯗꯤ ꯍꯨꯃꯥꯡ ꯁꯥꯎꯋꯦꯅ ꯐꯨꯔꯤꯠ ꯄꯨ ꯂꯤꯠꯂꯨ ꯌꯥꯗ꯭ꯔꯦ ꯃꯣꯖꯥ ꯐꯨꯔꯤꯠꯖꯁꯤꯡꯗꯣ ꯄꯨꯂꯞ ꯄꯨꯂꯞ ꯄꯨꯂꯞꯨꯄꯦ ꯑꯗꯩ ꯐꯨꯔꯤꯠꯖꯁꯤꯡꯗꯣ ꯂꯣꯏ ꯂꯧꯊꯣꯛꯑꯒ ꯍꯣꯜꯂꯦ
ꯑꯗꯩ ꯃꯁꯥ ꯃꯎꯁꯤꯡꯗꯣ ꯇꯤꯛ ꯇꯤꯛ ꯇꯤꯛ ꯂꯥꯎꯔꯃꯤꯅ ꯌꯦꯡꯕꯗ ꯅꯨꯡꯉꯥꯏꯔꯦꯗꯅ ꯃꯣꯏꯁꯦ ꯈꯔꯁꯨ ꯁꯥꯟꯅꯖꯕꯅꯤꯅ ꯑꯗꯨꯒꯅꯦ ꯂꯝꯕꯤ ꯆꯠꯄ ꯃꯌꯥꯝ ꯂꯛꯅꯗꯣꯏꯅꯤ ꯑꯁ ꯃꯁꯥ ꯐꯕꯁꯦ ꯂꯣꯏ ꯎꯠꯊꯣꯛꯑꯦꯅꯦ ꯃꯁꯥ ꯐꯕꯁꯦ ꯂꯣꯏ ꯎꯠꯊꯣꯛꯏꯑꯦꯅꯦ ꯑꯁ ꯃꯣꯏ ꯃꯄꯥꯍꯣꯏꯅ ꯌꯥꯝ ꯊꯥꯛꯑ ꯃꯥꯜꯂꯦ ꯌꯥꯝ ꯄꯤꯖꯔ ꯃꯥꯜꯂꯦ ꯑꯉꯥꯡ ꯁꯤꯡꯁꯦꯅ ꯂꯛꯅꯔꯤ ꯃꯣꯏꯑꯅꯤꯗ ꯑꯗꯨꯒ ꯑꯩꯉꯣꯟꯗꯅ ꯑꯥ ꯀꯩꯅꯣꯁꯤꯅ ꯃꯌꯥꯡ ꯄꯨꯀꯪ ꯀꯪ ꯂꯩꯔꯦ ꯃꯈꯨꯔꯥꯁꯤꯅ ꯃꯌꯥꯡ ꯄꯨꯛꯀꯪ ꯈꯪ ꯂꯩꯔꯦ ꯃꯣꯏ ꯑꯅꯤꯅ ꯂꯣꯏ ꯅꯣꯏꯔꯦ ꯇꯤꯛ ꯇꯤꯛ ꯂꯥꯎ ꯂꯩꯔꯦꯅ ꯑꯩꯉꯣꯟꯗ ꯂꯛꯅꯔꯤꯌꯦ ꯑꯩꯅ ꯑꯩꯅ ꯍꯦꯟꯅ ꯆꯥꯔꯤ ꯄꯣꯠꯅꯤꯗ ꯑꯗꯨꯒ ꯃꯣꯏꯅ ꯑꯣꯏꯅ ꯆꯥꯎꯔꯤꯅꯤ ꯃꯣꯏꯅ ꯀꯩꯅꯣ ꯐꯕꯒꯤꯅꯦꯅ ꯍꯥꯏꯔꯦ ꯃꯁꯥ ꯐꯖꯕꯒꯤ ꯒꯤꯅꯦꯅ ꯑꯗꯨꯃꯥꯏꯅ ꯂꯛꯅꯔꯤꯑꯦ
ꯃꯥ ꯃꯥꯏꯒꯤ ꯁꯨꯝ ꯍꯥꯏꯕꯗꯤ ꯏꯟꯈꯠꯂꯛꯄ ꯃꯇꯝꯗ ꯃꯥꯏ ꯀꯩꯅꯣꯗ ꯍꯥꯏ ꯇꯔꯦꯅꯦꯀꯣ ꯍꯥꯏꯗꯤ ꯃꯥꯏ ꯃꯁꯥ ꯃꯁꯥ ꯍꯥꯏꯗꯤ ꯑꯗꯨꯝ ꯄꯥꯏꯔꯝꯕꯗꯒꯤ ꯍꯧꯖꯤꯛ ꯍꯥꯟꯅ ꯑꯋꯥꯡꯕꯔꯣꯝ ꯆꯠꯂꯝꯕꯗꯣ ꯍꯧꯖꯤꯛ ꯁꯨꯝ ꯑꯄꯥꯛꯄꯔꯣꯝꯗ ꯏꯟꯈꯠ ꯏꯟꯊꯣꯂꯛꯏꯅꯦꯕꯀꯣ ꯑꯗꯨꯝ ꯑꯩꯈꯣꯏꯁꯨ ꯉꯥꯏꯔꯦ ꯑꯉꯥꯡ ꯑꯣꯏꯔꯤꯀꯥꯟꯗꯒꯤ ꯑꯗꯨꯝ ꯀꯔꯝ ꯀꯥꯟꯗ ꯅꯣꯏꯗꯨꯅꯣ ꯀꯔꯝ ꯀꯥꯟꯗ ꯅꯣꯏꯗꯨꯅꯣ ꯈꯜꯂꯝꯃꯤꯅꯦꯕꯀꯣ ꯑꯗꯒꯤ ꯈꯪꯍꯧꯗꯦꯕ ꯑꯗꯨꯝ ꯑꯋꯥꯡꯕꯁꯦ ꯏꯟꯕ ꯂꯣꯏꯈꯤꯕꯗꯒꯤ ꯑꯗꯨꯝ ꯄꯥꯛꯊꯣꯛꯂꯛ ꯂꯥꯛꯄ ꯀꯥꯟꯗ ꯑꯗꯨꯝ ꯈꯪꯅꯣꯏ ꯅꯣꯏꯔꯒ ꯁꯤꯗꯒꯤꯗꯤ ꯑꯃꯨꯛ ꯍꯟꯍꯟꯒꯦ ꯇꯧꯕ ꯀꯥꯟꯗ ꯑꯗꯨꯝ ꯋꯥꯕ ꯑꯃ ꯑꯣꯏꯕꯗꯣ ꯑꯗꯨꯃꯥꯏꯅ ꯇꯧꯋꯤ ꯍꯧ ꯃꯣꯏꯁꯨ ꯑꯗꯨꯝ ꯍꯧꯖꯤꯛꯇꯤ ꯋꯥꯡꯕ ꯈꯣꯠꯄ ꯑꯗꯨ ꯆꯍꯤꯗꯣ ꯑꯗꯨꯝ ꯑꯩꯈꯣꯏꯅꯗꯤ ꯑꯉꯥꯡ ꯑꯣꯏꯅ ꯑꯗꯨꯝ ꯈꯟꯖꯕꯋꯥꯅꯤꯗ ꯆꯍꯤꯗꯤ ꯃꯣꯏ ꯌꯥꯝ ꯌꯥꯝꯃꯗꯣꯏꯅꯤ ꯇꯔꯥꯃꯥꯄꯟ ꯀꯨꯟ ꯃꯌꯥꯗ ꯑꯗꯨꯝ ꯂꯩꯔꯝꯃꯗꯣꯏꯅꯦꯕꯀꯣ ꯑꯗꯨꯅ ꯍꯧꯖꯤꯛꯇꯤ ꯑꯃꯨꯛ ꯄꯥꯛꯄꯅ ꯊꯣꯛꯂꯛꯇꯣꯏꯅꯦꯕ ꯑꯗꯨꯅ ꯇꯞ ꯇꯞꯅ ꯑꯗꯨꯝ ꯅꯣꯛꯈꯠꯄꯅꯤ ꯈꯪꯗꯦ ꯐꯟꯗꯣꯛꯂꯛꯄꯅꯤ ꯈꯪꯗꯦ ꯑꯗꯨꯃꯥꯏꯅ ꯇꯧꯔꯒ ꯑꯗꯨꯝ ꯌꯦꯡꯕ ꯅꯨꯡꯉꯥꯏꯔꯛꯇꯣꯏꯅꯦ ꯍꯥꯏꯗꯤ ꯃꯤ ꯃꯤꯒꯤ ꯆꯍꯤ ꯃꯇꯥꯡꯒꯤ ꯃꯇꯨꯡ ꯏꯟꯅ ꯑꯗꯨꯝ ꯂꯩꯗꯗꯅ ꯀꯣ ꯃꯥꯒꯤ ꯍꯥꯏꯗꯤ ꯊꯛꯄꯝ ꯍꯣꯉꯛꯄ ꯍꯛꯆꯥꯡꯗꯤ ꯗꯨꯝ ꯍꯣꯡꯉꯛꯄ ꯍꯥꯏꯁꯤꯗꯤ ꯃꯍꯧꯁꯥꯅꯦꯕ ꯅꯠꯇ꯭ꯔꯥ
ꯃꯥꯟꯅꯦ ꯃꯥꯟꯅꯦ ꯑꯗꯒꯤ ꯑꯩꯅꯗꯤ ꯄꯥꯈꯠꯇꯅꯅꯦ ꯑꯉꯥꯡꯅꯦ ꯁꯥꯗꯅ ꯃꯣꯏꯗ ꯃꯣꯏꯅꯗꯤ ꯂꯦꯉꯣꯏꯗꯣ ꯑꯥ ꯀꯩꯅꯣ ꯕꯥꯔꯗ ꯍꯥꯞꯄꯒ ꯕꯣꯔꯥ ꯑꯆꯧ ꯑꯆꯧꯕ ꯑꯅꯤ ꯁꯤꯃꯦꯟ ꯕꯣꯔꯥꯗ ꯄꯤ ꯄꯤꯛ ꯊꯟꯕ ꯑꯅꯤ ꯍꯥꯞꯆꯜꯂꯦ ꯑꯩꯅ ꯄꯥꯈꯠꯇꯅ ꯏꯕꯨꯡꯉꯣ ꯑꯃꯈꯇꯪ ꯍꯥꯞꯄꯣ ꯑꯃ ꯈꯇꯪ ꯍꯥꯞꯄꯣ ꯅꯣꯏ ꯑꯗꯨꯃꯥꯏ ꯍꯣꯡꯒꯅꯣ ꯀꯩꯅꯣꯝꯇ ꯌꯥꯔꯔꯣꯏ ꯅꯈ꯭ꯋꯥꯡ ꯅꯈꯨꯠꯁꯨ ꯑꯝꯇ ꯌꯥꯔꯔꯣꯏ ꯅꯣꯏ ꯍꯌꯦꯡ ꯍꯖꯤꯛꯄꯨꯗꯤ ꯅꯣꯏ ꯏꯟꯈꯠꯂꯛꯄꯒꯤ ꯈꯪꯗꯕ ꯋꯥꯅꯤ ꯈ ꯂꯩꯔꯀꯥꯟꯗ ꯑꯗꯨꯒꯤ ꯃꯌꯥꯝꯗꯣ ꯂꯣꯏ ꯐꯨꯠꯇꯣꯔꯛꯀꯗꯣꯏꯅꯦ ꯑꯗꯨꯅ ꯌꯥꯝ ꯍꯣꯟꯒꯅꯨ ꯍꯣꯟꯒꯅꯨ ꯍꯥꯏꯖꯤ ꯌꯥꯗꯦꯕ ꯑ ꯅꯪ ꯌꯥꯎꯒꯅꯨ ꯅꯪ ꯌꯥꯎꯒꯅꯨ ꯅꯪꯅ ꯈ꯭ꯋꯥꯡ ꯅꯥꯅꯤ ꯇꯨ ꯑꯈꯣꯏ ꯑꯗꯨꯝ ꯍꯣꯟꯒꯦ ꯑꯈꯣꯏ ꯑꯗꯨꯝ ꯍꯣꯟꯒꯦꯅ ꯇꯧꯔꯒꯦꯅ ꯃꯣꯏꯅꯤ ꯆꯪꯗꯅꯅꯦ ꯉꯥꯡꯗꯣꯏꯅꯦꯕ ꯑꯗꯣ ꯃꯣꯏꯗꯪ ꯊꯥꯗꯣꯛꯑ ꯍꯣꯜꯂꯟ ꯌꯥꯄꯣꯟꯇꯦ ꯍꯥꯏꯕꯥ ꯑꯗꯩ ꯅꯝꯗꯅ ꯑꯩꯅꯅꯦ ꯑꯥ ꯀꯩꯥꯑ ꯇꯧꯔꯦ ꯉꯥꯡ ꯉꯥꯡꯗꯅ ꯇꯧꯕꯗꯒꯤꯗꯤ ꯑꯃꯃꯝ ꯑꯃꯃꯝ ꯍꯥꯞꯄꯦ ꯑꯍꯥꯟꯕꯗ ꯕꯣꯔꯥ ꯑꯅꯤ ꯑꯅꯤ ꯑꯅꯤ ꯍꯥꯞꯆꯤꯜꯂꯦ ꯑꯗꯨꯅ ꯄꯥꯈꯠꯂꯦ ꯍꯥꯏꯕ ꯑꯗꯩ ꯃꯈꯨꯠꯀ ꯌꯥꯗ꯭ꯔꯦ ꯃꯈꯨꯠ ꯌꯥꯗꯕꯗꯣ ꯍꯧꯖꯤꯛꯀꯥꯟꯕꯨꯗꯤ ꯀꯩꯝꯇꯕꯨꯗꯤ ꯇꯧꯕꯨꯗꯤ ꯇꯧꯒꯤꯗ꯭ꯔꯦꯕ ꯑꯗꯨꯏꯁꯨ ꯀꯅꯥ ꯈꯪꯅꯤ ꯈꯤꯇꯪ ꯀꯅꯣ ꯁꯣꯏꯕꯖꯦ ꯇꯝ ꯉꯝꯄꯣꯟꯇꯦ ꯑꯗꯨꯅ ꯈꯤꯇꯪ ꯁꯣꯏꯈꯤꯕꯗ ꯑꯃꯨꯛ ꯍꯥꯟꯅꯩ ꯐꯤꯕꯝꯗ ꯂꯥꯛꯑꯒꯗꯤ
ꯃꯨꯛ ꯅꯨꯡꯉꯥꯏꯔꯣꯏꯗꯣꯏꯅꯦꯕ ꯃꯈꯨꯠꯇꯣ ꯑꯗꯨꯒꯤ ꯈꯟꯗꯅꯦ ꯑꯈꯣꯏꯅꯗꯤ ꯑꯔꯨꯝ ꯑꯔꯥꯛꯇꯣ ꯌꯥꯝ ꯀꯟꯅ ꯄꯨꯍꯟꯅꯤꯡꯗꯕꯅꯦꯕ ꯑꯗ ꯃꯣꯏꯅꯗꯤ ꯃꯁꯥꯗꯣ ꯑꯥ ꯁꯤꯡꯖꯔꯕꯅꯤꯅ ꯃꯁꯥꯗꯣ ꯀꯜꯂꯕꯅꯤꯅ ꯀꯩꯁꯨ ꯇꯧꯔꯣꯏ ꯄꯨꯗꯣꯏꯅ ꯅꯝꯗꯅ ꯍꯦꯛꯇ ꯄꯨꯗꯣꯏꯅꯦ ꯍꯥꯏꯕ ꯈꯪꯕ꯭ꯔꯥ
ꯑꯥ ꯍꯣꯏ ꯑꯗꯨꯅꯦ ꯃꯣꯏ ꯑꯉꯥꯡꯅꯤꯅ ꯈꯪꯖꯄꯣꯟꯇꯦ ꯍꯥꯏꯗꯤ ꯍꯧꯖꯤꯛ ꯄꯥꯡꯒꯟ ꯐꯔꯤꯕꯅꯤꯅ ꯑꯗꯨꯝ ꯀꯩ ꯍꯥꯏꯅꯤ ꯑꯗꯨꯝ ꯗꯨꯝ ꯇꯧꯒꯤ ꯇꯧꯁꯨ ꯇꯧꯒꯤꯗꯣꯏꯅꯦꯕꯀꯣ ꯑꯗꯨꯒ ꯈꯔ ꯆꯍꯤ ꯌꯥꯝꯃꯀꯥꯟꯗ ꯑꯗꯨꯝ ꯊꯤꯟꯗꯣꯛꯄ ꯊꯤꯡꯒꯥꯏꯕ ꯍꯧꯖꯤꯛ ꯍꯧꯖꯤꯛ ꯇꯧꯒꯤꯕ ꯃꯌꯥꯝꯁꯤ ꯂꯦꯝꯅ ꯁꯨꯝ ꯍꯣꯏ ꯌꯥꯔꯤꯡꯈꯩꯗꯤ ꯆꯥꯡ ꯑꯃꯗꯤ ꯑꯗꯨꯝ ꯍꯛꯆꯥꯡ ꯁꯥꯖꯦꯟ ꯑꯣꯏꯅ ꯇꯧꯕ ꯑꯦ ꯃꯣꯏ ꯅꯝꯐꯨ ꯁꯥꯐꯨ ꯃꯣꯏꯗꯤ ꯑ ꯑꯗꯨ ꯍꯥꯏꯗꯣ ꯏ ꯅꯧ ꯏꯗꯦ ꯀꯩꯅꯣ ꯇꯧꯕ ꯍꯥꯏ ꯏ ꯁꯥꯕ ꯍꯥꯏꯒꯗ꯭ꯔꯥ ꯑꯗꯨꯝ ꯊꯕꯛ ꯇꯧꯕꯗ ꯅꯝꯐꯨ ꯅꯝꯐꯨ ꯇꯧꯔꯒ ꯈꯨꯗꯛ ꯗꯣꯡ ꯅꯤꯡꯉꯥꯏ ꯇꯧꯕꯅꯤ ꯑꯗꯨꯃꯥꯏꯅ ꯇꯧꯕꯅꯤꯅ ꯑꯗꯨ ꯑꯗꯨꯅ ꯑꯍꯜ ꯑꯣꯏꯕꯁꯤꯡꯅꯁꯨ ꯅꯣꯏꯅ ꯑꯗꯨꯝ ꯍꯥꯏꯕꯤꯕꯀꯣ ꯑꯩꯁ ꯁꯨꯃꯥꯏꯅ ꯇꯧꯒꯗꯕꯅꯤ ꯍꯧꯖꯤꯛꯇꯤ ꯅꯁꯥ ꯐꯔꯤꯕꯩ ꯀꯩꯝ ꯇꯧꯗꯕꯅꯤ ꯍꯌꯦꯡ ꯈꯔ ꯂꯩꯔꯒ ꯑꯗꯨꯝ ꯅꯥꯔꯛꯀꯅꯤ ꯈꯣꯠꯀꯅꯤ ꯅꯥꯔꯛꯅꯤ ꯆꯥꯡꯑꯝꯗ ꯑꯗꯨꯝ ꯄꯨꯑꯣ ꯈ꯭ꯋꯥꯡ ꯅꯥꯕꯅꯤ ꯈꯪꯗ꯭ꯔꯦ ꯑꯇꯣꯞꯄ ꯃꯈꯟ ꯃꯈꯟ ꯑꯗꯨꯝ ꯇꯧꯔꯛꯀꯅꯤ ꯍꯥꯏꯕꯤꯕꯀꯣ ꯑꯗꯨꯃꯥꯏꯅ ꯇꯧꯕ ꯑꯗꯨꯅꯤ ꯍꯣꯏ ꯐꯔꯦ ꯊꯝꯒꯤꯒꯦ ꯑꯃꯨꯛ
ꯍꯣ ꯍꯣ ꯍꯣꯏ